ꯇꯥꯏ ꯇꯥꯏꯌꯦ
ꯀꯩꯗꯧꯔꯤꯅꯣ
ꯁꯨꯝ ꯂꯩꯔꯝꯕꯅꯤꯗ ꯀꯨꯏꯔꯦꯅꯦ ꯅꯪ ꯑꯩꯈꯣꯏ ꯋꯥꯔꯤ ꯁꯥꯟꯅꯈꯤꯗꯕꯁꯦ
ꯃꯥꯅꯦ ꯀꯨꯏꯔꯦ ꯑꯩꯁꯨ ꯅꯪ ꯀꯃꯥꯏꯅ ꯇꯧꯔꯤꯒꯦꯅ ꯐꯣꯟ ꯇꯧꯔꯛꯏꯅꯤꯅꯦ
ꯑꯁ ꯑꯗꯨꯅꯦ ꯑꯩꯗꯤ ꯁꯨꯝ ꯂꯥꯏꯔꯤꯛ ꯃꯈꯥ ꯇꯝꯃꯒ ꯑꯣꯏꯅ ꯂꯩꯔꯦꯗ ꯁꯨꯝ ꯊꯕꯛ ꯏꯪꯈꯥꯡ ꯈꯤꯇꯪ ꯈꯤꯇꯪ ꯌꯦꯡꯉꯒ ꯑꯗꯨꯝ ꯂꯥꯏꯔꯤꯛ ꯃꯈꯥ ꯇꯝꯃ ꯂꯥꯏꯔꯤꯛ ꯅꯪꯗꯤ ꯀꯩꯀꯩ ꯇꯧꯔꯤꯒꯦ
ꯑꯁ ꯈꯪꯗꯦ ꯍꯟꯗꯛꯁꯦ ꯈꯟꯕꯗꯤ ꯃꯌꯥꯝ ꯈꯜꯂꯤ ꯂꯥꯏꯔꯤꯛꯇꯤ ꯃꯈꯥꯗꯤ ꯇꯝꯗ꯭ꯔꯦ
ꯎꯝ
ꯁꯨꯝ ꯂꯧꯁꯤꯡ ꯑꯣꯏꯅ ꯍꯣꯠꯅꯔꯦ
ꯑꯣ
ꯃꯤꯗꯤ ꯄꯩꯁꯥ ꯌꯥꯝ ꯐꯪꯕ ꯊꯛꯕꯛ ꯑꯃ ꯂꯩꯔꯤꯅꯦ ꯑꯩꯈꯣꯏꯒꯤ ꯍꯤꯡꯒꯣꯠ ꯃꯣꯠ ꯄꯣꯠ ꯆꯩꯁꯦ ꯊꯥꯗꯕꯤꯗ ꯁꯅꯥꯔꯩ ꯑꯣꯏꯅ ꯊꯥꯔꯒ ꯑꯗꯨꯒꯤꯅ ꯄꯩꯁꯥ ꯌꯥꯝ ꯇꯧꯋꯦ ꯍꯥꯏꯅꯦ
ꯑꯗꯨꯅꯦ ꯁꯅꯔꯩꯗꯣ ꯑ ꯑꯩꯈꯣꯏꯒꯤ ꯂꯝꯗꯝꯗꯨꯗꯗꯤ ꯑꯩꯈꯣꯏꯔꯣꯝꯒꯤ ꯂꯩꯀꯥꯏꯗꯗꯤ ꯁꯅꯔꯩꯁꯦ ꯀꯥ ꯍꯦꯟꯅ ꯀꯩꯅꯣ ꯇꯧꯕ ꯑꯣꯏꯗꯦ ꯑꯗꯨꯒ ꯑꯩꯅ ꯈꯪꯕꯗ ꯑꯩꯈꯣꯏꯒꯤ ꯅꯝꯕꯣꯜꯗꯒꯤ ꯏꯃꯥꯟꯅꯕ ꯏꯌꯥꯝꯕ ꯈꯔ ꯂꯩꯌꯦ ꯃꯣꯏꯁꯨ ꯁꯅꯥꯔꯩ ꯑꯣꯏꯅ ꯊꯥꯏꯌꯦ
ꯃꯥꯅꯦ ꯍꯥꯢꯗꯤ ꯑꯩꯈꯣꯏ ꯁꯣꯔꯣꯛ ꯃꯇꯥꯏꯒꯨꯝꯕꯗ ꯊꯥꯗꯤꯀꯣ
ꯑꯝ
ꯑꯗꯨꯝ ꯌꯦꯡꯕ ꯌꯥꯏꯑꯦꯕ ꯇ꯭ꯔꯥꯏ ꯇꯧꯕ ꯌꯥꯏꯑꯦꯕ ꯁꯣꯔꯣꯛ ꯃꯇꯥꯏꯒꯨꯝꯕꯗ ꯊꯥꯔꯗꯤ ꯍꯥꯏꯗꯤ ꯃꯤꯁꯨ ꯑꯗꯨꯝ ꯌꯦꯡꯅꯕ ꯂꯥꯛꯀꯅꯤ
ꯎꯝ
ꯑꯗꯨꯒ ꯁꯤ ꯌꯣꯟꯕꯗꯁꯨ ꯑꯗꯨꯝ ꯁꯤꯠꯄ ꯄꯣꯠꯅꯤ ꯁꯥꯅꯥꯔꯩꯖ‌ꯦ
ꯎꯝ
ꯑꯗꯨꯝ ꯂꯧꯋꯦ ꯍꯥꯏꯌꯦꯕ ꯑꯩꯈꯣꯏꯒꯤ ꯂꯂꯣꯟꯕꯤ ꯈ‌ꯣꯠꯄꯤ ꯑꯗꯨꯝ ꯏꯝꯐꯥꯜ ꯀꯥꯕꯤꯅ
ꯑꯝ
ꯑꯗꯨꯝ ꯍꯣꯏ ꯑꯩꯈꯣꯏꯅ ꯏꯝꯐꯥꯜꯗ ꯆꯠꯂꯒ ꯊꯥꯖꯔꯁꯨ ꯌꯥꯔꯦ ꯑꯗꯣ ꯑꯩꯈꯣꯏꯅ ꯆꯠꯄ ꯐꯔꯛꯇꯥꯔꯒ ꯂꯂꯣꯟꯕꯤꯗ ꯀꯩꯗ ꯈꯨꯠꯊꯥꯡ ꯇꯧꯔꯒ ꯃꯥꯥꯏ ꯁꯅꯥꯔꯩꯁꯦ ꯌꯥꯝ ꯊꯥꯏ ꯍꯥꯏ ꯑꯗꯨꯅ ꯍꯦꯟꯅ ꯁꯦꯡꯗꯣꯛꯂ ꯃꯨꯖꯤꯞꯅ ꯂꯩ ꯍꯥꯏ ꯑꯗꯨ ꯃꯊꯪꯗꯤ ꯑꯗꯨꯃꯥꯏꯅ ꯑꯩ ꯑꯣꯏꯅ ꯌꯦꯡꯁꯦ ꯈꯜꯂꯤ
ꯎꯝ
ꯍꯣꯏꯗꯤ ꯍꯣꯏ ꯆꯥꯅꯕ ꯆꯥꯅꯕꯁꯨ ꯊꯥꯗꯕ ꯌꯥꯗꯦ ꯃꯁꯥꯅꯁꯨ ꯁꯨꯝ ꯈꯔꯗꯤ ꯌꯦꯡꯅꯤꯡꯉꯤ
ꯑꯣ ꯅꯪꯉꯣꯟꯗꯅ ꯒꯔꯤ
ꯁꯣꯔꯣꯛ ꯃꯇꯥꯏꯒꯨꯝꯕꯗ ꯑꯗꯨꯃꯥꯏꯅ ꯇꯧꯔꯗꯤꯀꯣ ꯍꯥꯏꯗꯤ ꯑꯩꯈꯣꯏꯒꯤ ꯃꯤꯁꯨ ꯌꯦꯡꯕ ꯂꯥꯛꯅꯔꯛꯀꯅꯦꯕ ꯀꯣꯏꯕ ꯑꯗꯨꯝ ꯐꯖꯕꯁꯤꯗꯤ ꯂꯩ ꯑꯁꯤꯗꯤ ꯌꯥꯝ ꯂꯣꯏ ꯄꯥꯝꯅꯩꯗꯅ ꯑꯩꯈꯣꯏꯁꯨ
ꯎꯝ
ꯑꯗꯨꯃꯥꯢꯅ ꯌꯦꯡꯖꯤꯔ ꯈꯜꯂꯤ
ꯃꯥꯅꯦ ꯃꯥꯅꯦ ꯑꯗꯨꯃꯥꯏꯅ ꯇꯧꯔꯁꯨ ꯍꯥꯏꯗꯤ ꯅꯪꯉꯣꯟꯗꯅ ꯑꯗꯨꯃꯥꯏꯅ ꯇꯧꯏꯒ ꯅꯪ ꯀꯅꯥꯅꯒ ꯍꯥꯏꯔꯛꯀꯦ ꯅꯪꯉꯣꯟꯗꯒ
ꯇꯧꯋꯤ ꯇꯧꯕ ꯁꯣꯟ ꯋꯥꯡꯖꯤꯡ ꯂꯣꯝꯗꯒ ꯌꯥꯝ ꯇꯧꯋꯤꯅꯦ
ꯑꯣ ꯋꯥꯡꯖꯤꯡ ꯂꯣꯝꯗꯒ ꯃꯌꯥꯝ ꯌꯥꯝ ꯇꯧꯋꯦꯕ
ꯎꯝ ꯑꯩꯈ‌ꯣꯏꯒꯤ ꯀꯒꯤ ꯈꯣꯏ ꯖꯤꯗꯦꯁꯍꯣꯏꯒꯤ ꯃꯣꯏꯒꯤ ꯑꯗꯨ ꯑꯣꯢ ꯊꯥꯢꯅꯦ ꯃꯣꯏꯒꯤ ꯑꯁꯣꯝ ꯋꯥꯡꯖꯤ ꯗ ꯂꯕꯨꯛ ꯂꯩ ꯃꯣꯏꯒꯤ
ꯖꯤꯙꯦꯁ ꯍꯣꯏꯒꯤꯗꯤ ꯖꯤꯙꯦꯁ ꯍꯣꯏꯒꯤꯗꯤ ꯀꯅꯥꯅ ꯇꯧꯔꯤꯅꯣ ꯍꯥꯏꯁꯦ
ꯃꯣꯏ ꯃꯃꯥꯍꯣꯏ ꯑꯁꯨꯝ ꯃꯄꯥꯝꯗꯣ
ꯎꯝ
ꯑꯗ‌ꯣꯟꯗ ꯋꯥꯡꯖꯤꯡ ꯍꯥꯏꯇꯥꯔꯦ ꯃꯣꯏ ꯑꯗꯨꯗ ꯁꯅꯥꯔꯩ ꯊꯥꯏ ꯍꯥꯏꯑꯦ ꯑꯩꯈꯣꯏ ꯃꯥ ꯍꯣꯏ ꯑꯗꯨꯝ ꯃꯣꯏ ꯄꯣꯠ ꯍꯦꯛꯄ ꯈꯣꯠꯄ ꯆꯠꯄꯅꯦꯕ
ꯑꯣ
ꯑꯁꯥꯢꯗ ꯑꯣꯏ ꯊꯥꯏ ꯄꯣꯠ ꯆꯩꯩ ꯊꯥꯗꯦ ꯐꯖꯅ ꯃꯣꯏꯅꯥꯁꯨꯝ ꯌ‌ꯣꯟꯕꯗ ꯂꯨꯄ ꯁꯅꯥꯔꯩꯗꯣ ꯂꯧ ꯀꯌꯥ ꯅ‌ꯣꯝ ꯊꯥꯏ ꯂꯥꯛ ꯑꯅꯤꯃꯨꯛ ꯁꯤꯠꯂꯦ ꯍꯥꯏꯌꯦ
ꯑꯣ ꯁꯅꯥꯔꯩ ꯉꯥꯛꯇ ꯂꯧ ꯀꯌꯥꯝ ꯊꯥꯏꯖꯅ‌ꯣ ꯃꯣꯏꯗ‌ꯣ
ꯂꯧ ꯃꯔꯥꯛ ꯑꯃꯨꯛ ꯍꯥꯏꯕ꯭ꯔꯥ ꯀꯩꯅꯣ ꯁꯦꯕꯥ ꯁꯦꯕꯥꯁꯨ ꯀꯌꯥ ꯆꯪꯗꯕ ꯑꯣꯏꯕ
ꯑꯣ ꯑꯗꯨꯗꯤ ꯊꯥ ꯀꯌꯥꯗ ꯃꯄꯨꯡ ꯐꯥꯕ ꯆꯥꯅ‌ꯣ ꯃꯣꯏꯗꯣ
ꯃꯣꯏꯁꯦ ꯁꯤꯖꯟ ꯅꯥꯏꯕ꯭ꯔꯥ ꯈꯪꯗꯦ ꯑꯩꯁꯦ ꯑꯗꯨꯃꯥꯏꯅ ꯑꯗꯨꯝꯕꯁꯦ ꯈꯔ ꯍꯥꯡꯇꯣꯛ ꯍꯥꯡꯖꯤꯟ ꯇꯧꯒꯦ ꯇꯧꯕꯅꯦ
ꯍꯥꯏꯗꯤ ꯊꯕꯛ ꯑꯃ ꯑꯗꯨ ꯇꯧꯒꯦ ꯈꯜꯂꯗꯤ ꯃꯣꯏꯗꯁꯨ ꯍꯪꯒꯗꯝꯕꯅꯤ ꯍꯪꯉꯒ ꯀꯔꯝꯕ ꯃꯇꯝꯗ ꯊꯥꯏ ꯑꯗꯒꯤ ꯃꯔꯨꯅ ꯀꯥꯏꯗꯒꯤ ꯂꯧꯋꯤ ꯑꯗꯨꯒ ꯐꯩꯗꯣꯝꯅꯒ
ꯃꯔꯨꯗꯤ ꯑꯗꯨꯝ ꯀꯩꯅꯣꯗ ꯐꯪ ꯃꯥꯜꯂꯦ
ꯃꯔꯨꯗꯤ ꯑꯗꯨꯝ ꯑꯩꯈꯣꯏꯒꯤ ꯃꯔꯨ ꯃꯔꯥꯡ ꯌꯣꯟꯕ ꯑꯗꯨꯝ ꯑꯗꯨꯗ ꯌꯣꯟꯕ ꯃꯥꯜꯂꯦ
ꯎꯝ ꯑꯗꯨꯗ ꯌꯣꯜꯂꯁꯨ ꯑꯩꯈꯣꯏꯅ ꯁꯨꯝ ꯃꯣꯏꯅꯒ ꯊꯥꯟꯅꯕ ꯕ꯭ꯔꯤꯠꯀ ꯂꯩꯗꯅ ꯍꯥꯏꯗꯤ ꯃꯣꯏꯒꯤ ꯖꯥꯇꯤ ꯑꯃ ꯂꯩꯇ꯭ꯔꯕꯅ
ꯑꯣ ꯈꯌꯥꯝ ꯈꯌꯥꯝ ꯄꯥꯟꯕ
ꯑꯣ ꯑꯗꯨꯗꯤ ꯌꯦꯡꯕꯗ ꯐꯖꯕ ꯍꯥꯏꯗꯤ ꯁꯏꯗ ꯍꯧ ꯑꯩꯈꯣꯏ ꯊꯥꯏꯅ ꯀꯥꯟꯗ ꯑꯣꯏꯀꯥꯟꯗ ꯁꯥꯟꯅꯔꯩ ꯃꯆꯥ ꯍꯥꯏꯕ ꯑꯃ ꯑꯃꯣꯟꯕꯤ ꯍꯥꯏꯕ ꯑꯃ ꯂꯩꯔꯛꯏꯗꯅ
ꯎꯝ
ꯑꯗꯣ ꯊꯥꯕꯗꯤ ꯃꯔꯨ ꯃꯔꯨꯁꯦ ꯀꯥꯡꯒꯨꯜ ꯍꯨꯜꯂ ꯊꯥꯗ‌ꯣꯏꯔ ꯅꯠꯇ꯭ꯔꯒ ꯂꯧ ꯍꯨꯟꯕꯗꯨꯃꯥꯏꯅ ꯄꯨꯂꯞ ꯑꯣꯏꯅ ꯍꯨꯟꯗꯣꯏꯔꯥ ꯀꯃꯥꯏꯅ ꯊꯥꯗꯣꯏꯖꯅꯣ
ꯈꯪꯗꯦ ꯑꯗꯨꯒꯤ ꯈꯨꯊꯥꯗꯣ ꯃꯣꯏꯗꯣ ꯑ ꯇꯥꯈꯠꯂ ꯇꯥꯈꯠꯂꯒ ꯊꯥꯔꯤꯔ ꯐꯩꯗꯣꯝ ꯐꯩꯗꯣꯝ ꯇꯧꯔ ꯊꯥꯔꯤꯔꯗꯣ ꯑꯩ ꯍꯪꯗ꯭ꯔꯤ ꯑꯗ ꯑꯩꯈꯣꯏ ꯃꯥꯏ ꯚꯤꯗꯤꯑꯣꯗꯗꯤ ꯅꯝꯃꯦ ꯑꯗꯨ ꯑꯗꯨꯕꯨ ꯑꯩꯅ ꯐꯖꯅ ꯎꯗ꯭ꯔꯤ ꯍꯥꯏꯗꯤ ꯁꯅꯥꯔꯩꯅꯤꯅ ꯀꯨꯡꯁꯟꯕꯅꯤꯅ ꯎꯗꯦꯕ ꯐꯖꯅ ꯅꯝꯃꯛꯇꯕ
ꯑꯝ ꯍꯥꯏꯗꯤ ꯃꯤꯠ ꯃꯤꯠ ꯃꯤꯠꯅ ꯍꯦꯛ ꯆꯪꯉ ꯌꯦꯡꯗ꯭ꯔꯄꯣꯠꯇꯤ ꯈꯪꯉꯔꯣꯏꯅꯦ
ꯍꯣꯏ ꯈꯪꯉꯔ‌ꯣꯏ
ꯎ ꯃꯣꯏꯗꯣ ꯁꯤ ꯂꯧ ꯁꯪꯉꯝꯃꯅꯤ ꯃꯔꯔꯥ ꯑꯃ ꯊꯥꯔꯒ ꯃꯔꯥ ꯑꯃ ꯍꯥꯏꯁꯤꯦ ꯁꯪꯉꯝꯃꯅꯤ ꯑꯗꯨꯗꯤ ꯌꯥꯝꯃꯤꯅꯤ ꯃꯣꯏꯅ ꯊꯥꯔꯤꯁꯦꯀꯣ
ꯎ ꯌꯥꯝꯃꯤ
ꯑ ꯃꯣꯏ ꯅ ꯃꯥꯏ ꯍꯦꯛ ꯁꯅꯥꯔꯩ ꯍꯦꯛꯄ꯭ꯔꯥ ꯆꯠꯂꯤ ꯆꯠꯗ꯭ꯔꯒ ꯀꯩ ꯇꯧꯕꯅꯣ
ꯃꯣꯏ ꯃꯣꯏ ꯗꯦꯕꯂꯥꯥꯎ ꯀ ꯄꯣꯏꯁ ꯃꯈ ꯈꯣꯠꯄ ꯆꯠꯄꯗ ꯃꯣꯏꯅ ꯑꯗꯨꯒꯤ ꯅꯥꯀꯟꯗꯣ ꯃꯅꯥꯎ ꯄꯤꯅꯤ ꯍꯥꯏ ꯁꯅꯥ ꯂꯩꯉꯥꯛ ꯊꯥꯏꯕ ꯄꯩꯁꯥ ꯐꯖꯅ ꯂꯥꯛꯌꯦꯅ ꯍꯥꯏ ꯄꯂ ꯍꯥꯏ ꯌꯣꯜꯂꯦ ꯍꯥꯏ
ꯑꯣ
ꯍꯣꯏ ꯈꯤꯇꯪ ꯆꯥꯗꯦꯕꯂꯣ ꯍꯥꯏꯗꯤ ꯃꯣꯏ ꯍꯤꯡꯈꯣꯜ ꯀꯣꯏꯕꯗꯤ ꯋꯥꯡꯉꯗꯁꯨ ꯀꯣꯏꯔꯤꯕ꯭ꯔꯣ
ꯋꯥꯡꯖꯤꯡꯗ ꯀꯣꯏ ꯃꯣꯏꯒꯤ ꯂꯩ ꯁꯪꯝ ꯑꯃ
ꯃꯥꯒꯤ ꯁꯔꯨꯛꯂꯕ
ꯑ ꯃꯥꯏ ꯁꯔꯨꯅꯦꯏ
ꯎꯝ ꯀꯩꯀꯩ ꯊꯥꯕꯖꯥꯠꯅꯣ ꯃꯣꯏꯗꯤ
ꯃꯥꯠꯇꯣ ꯑꯌꯥꯝꯕꯅ ꯑꯩꯈꯣꯏ ꯌꯣꯟꯕꯗꯤ ꯌꯣꯜꯂꯦ ꯑꯗꯨꯒ ꯊꯥꯗꯤ ꯊꯥꯏ ꯑꯗꯨꯒ ꯊꯥ ꯁꯤꯠꯇ꯭ꯔꯒꯅ ꯄꯧꯆꯥꯛꯇ ꯂꯣꯏ ꯄꯤ ꯆꯠꯇ꯭ꯔꯑꯦ ꯀꯣꯕꯤ ꯎꯨꯡ ꯑꯩ ꯈꯥꯝꯃꯦ ꯅꯪꯁꯦ
ꯑ
ꯁꯤꯠꯇ꯭ꯔꯒꯅ ꯃꯥꯒꯤꯗꯤ ꯀꯣꯛꯇ ꯑꯗꯨꯝ ꯂꯣꯏ ꯄꯤ ꯆꯠꯇ꯭ꯔꯦ ꯈꯥꯃꯦꯟ ꯃꯂ ꯈꯣ ꯀꯣꯕꯤ ꯀꯉ ꯀꯣꯗ ꯀ ꯇꯁ ꯊꯣꯏ ꯂꯕ ꯍꯅꯪ
ꯑꯣ
ꯣꯡ ꯍꯧꯣꯡꯊꯔꯒꯅ ꯑꯗꯨꯝ ꯃꯥꯏ ꯑꯣꯛꯈꯤꯕ ꯃꯆꯤꯟꯖꯥꯛ ꯑꯣꯏꯅ ꯑꯗꯨꯝ ꯑꯣꯏꯕ ꯃꯥꯡꯗꯦꯕ ꯃꯣꯏꯗꯤ
ꯍꯣꯏꯅꯦ ꯑꯗꯨꯑꯣꯏꯁꯨ ꯑꯗꯨꯁꯨ ꯀꯔꯤꯝ ꯀꯥꯏꯗꯦꯅꯦ ꯍꯥꯏꯗꯤ ꯑ ꯄꯣ ꯆꯩꯗꯅ ꯃꯃꯗ ꯇꯥꯡꯉꯤꯀꯥꯟꯗꯅ ꯌꯣꯜꯂꯒ ꯍꯣꯡꯉꯛꯑꯀꯥꯟꯗꯅ ꯍꯥꯏꯗꯤ ꯃꯥꯡ ꯍꯣꯡꯉ ꯌꯣꯂ ꯁꯔꯨ ꯃꯥꯥꯡꯗꯣꯏ ꯁꯔꯨ ꯑꯣ ꯀꯦ ꯃꯆꯤꯟꯖꯥꯛ ꯊꯤꯗꯣꯏ ꯁꯔꯨꯛ ꯑꯗꯨꯗ ꯇꯣꯂꯣꯞ ꯄꯤꯖ ꯊꯣꯛꯣꯛꯄꯅ ꯐꯩꯌꯦꯕ
ꯐꯥꯏ
ꯃꯣꯏꯒꯤ ꯃꯣꯏꯁꯤ ꯑꯣꯛ ꯂꯣꯏꯔꯤꯁꯦ ꯀꯥꯏ ꯖꯒꯥꯥꯗ ꯂꯣꯏꯔꯤꯕꯅꯣ ꯃꯣꯏꯁꯤꯕꯣ
ꯃꯣꯏꯁꯦ ꯃꯣꯏꯒꯤ ꯁꯤꯒꯤ ꯂꯩꯔꯛ ꯑꯩꯈꯣꯏꯒꯤꯅ ꯂꯩꯔꯛ ꯃꯅꯤꯡ ꯍꯥꯏꯇꯥꯔꯦ
ꯑ
ꯑꯗꯨꯗ ꯂꯧ ꯁꯤꯁꯦ ꯈꯪꯗꯦ ꯂꯧꯈꯥꯏ ꯑꯃꯒꯤ ꯆꯥꯡ ꯑꯣꯏꯗꯣꯏꯔꯥ ꯑꯗꯨꯃꯥꯏꯅ ꯂꯩ ꯑꯃ
ꯑꯣ
ꯑꯣꯛꯇꯤ ꯐꯖꯅ ꯂꯣꯏꯔꯦ ꯑꯣꯛ ꯐꯖꯅ ꯌꯥꯝꯃꯤ ꯑꯣꯛ ꯀꯨꯟꯊ꯭ꯔꯥꯃꯨꯛꯁꯦ
ꯃꯥ ꯀꯨꯟꯊ꯭ꯔꯥ ꯑꯃ
ꯎꯝ ꯑꯗꯨꯗꯩ ꯃꯆꯥꯒ ꯀꯨꯞꯊꯔꯛꯄꯁꯤꯗꯤ ꯏ ꯃꯥꯏ ꯌꯥꯝꯃꯦ ꯎ
ꯌꯥ ꯑꯗꯨꯅꯤ ꯃꯣꯏ ꯑꯗꯨꯅ ꯄꯨꯟꯁꯤ ꯑꯃ ꯍꯤꯡꯕꯒꯤꯗꯤ ꯑꯗꯨꯅ ꯌꯥꯔꯤꯕꯣꯠꯅꯤꯅꯦ
ꯌꯥꯏ ꯌꯥꯏ ꯍꯥꯏꯗꯤ ꯃꯤꯒꯤꯗ ꯁꯨꯗ꯭ꯔꯁꯨ ꯑꯗꯩ ꯁꯝꯗꯕ ꯍꯥꯏꯕꯗꯨ ꯑꯣꯛ ꯑꯣꯛ ꯂꯥꯛꯑꯕꯁꯨ ꯍꯧꯖꯤꯛ ꯇꯥꯡꯉꯦ ꯑꯗꯣ ꯑꯣꯛ ꯃꯄꯤ ꯑꯃꯅ ꯃꯁꯥ ꯇꯔꯦꯠ ꯀꯣꯛꯄ ꯌꯥꯎꯏ ꯅꯤꯄꯥꯟ ꯀꯣꯛꯄ ꯌꯥꯎꯏ ꯑꯗꯣ ꯂꯥꯕ ꯉꯥꯛꯇ ꯀꯣꯛꯑꯦꯅ ꯈꯜꯂꯣ ꯂꯥꯕ ꯑꯝꯗ ꯂꯨꯄꯥꯁꯤꯡ ꯇꯔꯦꯠꯀ ꯄꯤꯕ ꯑꯗꯨꯗꯤ ꯑꯩꯈꯣꯏ ꯑꯥ ꯌꯧꯈ꯭ꯔꯦꯕ ꯑꯗꯨꯃꯥꯏꯅ ꯂꯥꯏ ꯂꯥꯏ ꯇꯥꯅꯤ
ꯑꯣ ꯃꯥꯏ ꯃꯆꯥꯅꯨꯄꯥ ꯋꯥ ꯏꯅꯣ ꯗꯦꯕꯂꯥ ꯍꯣꯏꯒꯤ ꯒꯥꯎꯗꯨꯔꯦꯟꯒꯤ ꯃꯆꯥꯅꯨꯄꯥ ꯑꯃꯒꯤꯒꯤꯕꯨꯗꯤ ꯀꯥꯏ ꯆꯠꯈ꯭ꯔꯥ
ꯃꯥꯗꯣ ꯗꯤ ꯑꯦꯁ ꯁꯤ ꯅꯔꯁꯤꯡ ꯇꯃꯤꯅ ꯃꯄꯥꯟꯂꯣꯝꯗ ꯂꯩꯕꯅꯦ
ꯇꯝ ꯂꯣꯏꯗꯤ ꯆꯠꯂꯣꯑꯣ
ꯅꯝꯕ ꯂꯣꯏꯗ꯭ꯔꯤꯖꯥꯗ ꯂꯣꯏ ꯂꯣꯏꯕ ꯂꯣꯏꯗꯤ ꯇꯧꯔꯝꯃꯅꯤ ꯂꯣꯏꯔꯝꯃꯒꯗ꯭ꯔꯥ ꯈꯗꯤ ꯀꯨꯏꯔꯦ
ꯀꯨꯏꯔꯦ ꯃꯣꯏꯗꯤ ꯐꯩꯅꯦ ꯑꯩ ꯅꯨꯄꯤꯁꯨ ꯅꯨꯄꯤꯁꯨ ꯉꯟꯇꯥ ꯊꯤꯕ ꯑꯗꯨꯒꯤ ꯃꯃꯥ ꯃꯄꯥꯅꯁꯨ ꯑꯃꯨꯛ ꯂꯥꯏꯔꯤꯛ ꯇꯤꯃꯅꯦ ꯃꯄꯜ ꯂꯝꯝꯗꯁꯨ ꯑꯃꯨꯛ ꯊꯥꯕꯤꯕ
ꯎꯝ ꯑꯩꯈꯣꯏꯗ ꯊꯤꯕ ꯍꯣꯏꯗꯤ ꯇꯣꯉꯥꯟ ꯆꯥꯎꯅꯤ ꯊꯣꯛꯣꯔꯛꯑꯅꯤ
ꯑꯁ ꯔꯨꯅꯤꯅꯦ
ꯑꯗꯨ ꯑꯗꯨꯅꯤ ꯀꯥ ꯑꯗꯨ ꯂꯩꯅ ꯍꯥꯏ ꯂꯩꯌꯦ
ꯇꯔꯦ
ꯑꯩꯒꯤ ꯏꯆꯥ ꯅꯨꯄꯥꯁꯦ ꯉꯥꯎꯗꯅ ꯆꯠꯇꯣꯔꯣꯝꯃꯦ ꯑꯗꯨꯕꯨ ꯅꯨꯃ ꯅꯨꯄꯤ ꯊꯤꯖꯦꯅ ꯑꯩꯈꯣꯏꯅ ꯏꯟꯊꯣꯛꯧꯕ ꯌꯥꯗꯦ ꯑꯗꯨꯃꯥꯏꯅ ꯑꯩꯈꯣꯏꯅ ꯁꯤꯟꯕꯤꯔꯤꯁꯦ ꯍꯥꯏꯅ ꯁꯦꯝꯕꯤꯒꯗꯕꯅꯤ ꯏꯆꯥꯁꯤꯁꯨ ꯅꯨꯄꯥꯁꯨ ꯃꯟꯊꯟꯗꯅꯤꯗꯅ
ꯑꯣ ꯍꯣꯏꯅꯦ
ꯑꯩꯈꯣꯏ ꯏꯊ ꯊꯣꯛꯄꯗ ꯃꯥꯁꯦ ꯉꯥꯎꯕ ꯆꯠꯀꯅꯦꯕ ꯍꯥꯏꯗꯤ ꯃꯁꯥꯒꯤ ꯄꯩꯁꯥꯅꯗꯤ ꯃꯄꯥꯟꯂꯣꯝꯗ ꯇꯝꯕ ꯆꯠꯄꯗꯤ ꯅꯠꯇꯦꯗꯅ
ꯑ
ꯃꯄꯥ ꯑꯣꯏꯅ ꯅꯪꯒꯤ ꯁꯦꯟꯗꯣ ꯑꯩꯈꯣꯏ ꯂꯣꯏ ꯊꯥꯗꯔꯛꯑꯒꯦ ꯆꯠꯍꯜꯂꯤꯅꯤꯗꯅ
ꯎꯝ
ꯑꯗꯨꯅꯦꯕ ꯑꯗꯨꯝ ꯃꯁꯥ ꯄꯩꯁꯥꯅꯗꯤ ꯇꯝꯕꯗꯤ ꯅꯠꯇꯕꯅꯤꯅ ꯑꯗꯨꯝ ꯑꯗꯨꯃꯥꯏꯅ ꯇꯧꯕꯤꯗꯨꯣ ꯐꯩ
ꯑꯐꯦ ꯃꯥꯒꯤ ꯃꯆꯥꯅꯨꯄꯥ ꯗꯤꯇꯦꯁꯀꯤꯗꯤ ꯃꯥꯏ ꯅꯨꯄꯤ ꯑꯉꯥꯡꯗꯤ ꯀꯩ ꯀꯩ ꯇꯧꯔ ꯂꯩꯕꯖꯥꯠꯅꯣ ꯌꯨꯝꯗ
ꯎꯝ ꯎꯝ ꯐꯤ ꯅꯨꯡ ꯁꯥꯔꯒ ꯑꯗꯨꯝ ꯂꯩꯕꯅꯤꯅ
ꯑꯣ ꯃꯣꯏꯁꯦ ꯑꯉꯥꯡ ꯌꯥꯎꯕ ꯌꯥꯎꯗ꯭ꯔꯤꯕꯣ
ꯅꯨꯁ ꯅꯨꯄꯤ ꯑꯃ ꯌꯥꯎꯔꯦ
ꯃꯆꯥꯅꯨꯄꯤ ꯑꯣ ꯐꯩꯗ ꯑꯗꯨꯗꯤ ꯃꯣꯏꯒꯤ ꯃꯄꯥꯍꯣꯏꯗꯣ ꯐꯩꯗ ꯍꯥꯏꯗꯤ ꯑꯗꯨꯃꯥꯏꯅꯒ ꯃꯆꯥꯒꯤ ꯃꯆꯥꯗꯣ ꯅꯨꯄꯤ ꯊꯤꯔꯛꯑꯦꯅ ꯈꯣꯠꯂꯦꯅ ꯇꯧꯔ ꯑꯗꯨꯃꯥꯏꯅ ꯁꯦꯝꯕꯤ ꯁꯥꯕꯤꯗꯣ ꯐꯔꯤꯅꯦꯕ
ꯃꯥꯅꯦ ꯃꯣꯏꯗꯤ ꯐꯩ ꯑꯗꯒꯤ ꯃꯆꯥ ꯅꯨꯄꯤ ꯌꯥꯏꯕꯗꯨꯁꯨ ꯀꯩꯅꯣꯝ ꯑꯣꯏꯈ꯭ꯔꯃꯤꯅꯦ ꯊꯣꯂꯣꯞ ꯆꯥꯈ꯭ꯔꯃꯤꯅꯦ
ꯑ ꯑꯣ ꯃꯣꯏꯁꯨ ꯀ꯭ꯔꯥꯎ ꯍꯇꯥꯥꯛꯀꯨꯝꯕ ꯑꯣꯏꯔꯝꯒꯗꯣꯏ ꯃꯥꯜꯂꯦ ꯑꯗꯨꯗꯤ
ꯑꯥ ꯑꯗꯨꯃꯥꯏꯅ ꯍꯥꯏꯌꯨ ꯇꯧꯋ
ꯑꯣ ꯃꯣꯏ ꯊꯥ ꯑ ꯑꯃꯗ ꯂꯨꯄꯥ ꯀꯌꯥꯃꯨꯛꯀ ꯐꯪꯒꯖꯥꯅꯣ
ꯗꯤ ꯑꯗꯨꯝ ꯀꯨꯟꯃꯨꯛꯇꯤꯦ ꯑꯗꯨꯝ ꯍꯦꯜꯂꯝꯒꯗ꯭ꯔꯥ ꯀꯨꯟꯃꯨꯛ ꯂꯥꯡꯒꯗ꯭ꯔꯥ ꯑꯗꯨꯑꯣꯏꯁꯨ ꯑꯗꯨꯕꯨ ꯂꯗꯤ
ꯀꯔꯕꯥꯔ ꯃꯆꯥ ꯃꯆꯥ ꯑꯃ ꯀꯔꯤ ꯑꯃ ꯍꯤꯡꯕꯒꯤ ꯂꯩꯔꯝꯃꯤꯀꯣꯟ ꯀꯣꯟꯅꯄꯣꯟꯠꯅꯦꯕ
ꯋꯥꯟ
ꯎꯝ ꯑꯗꯨ ꯅꯪꯁꯨ ꯑꯗꯨꯃꯥꯏꯅꯗꯤ ꯆꯪꯅꯤꯡꯗ꯭ꯔꯣ
ꯆꯪꯅꯤꯡꯉꯦꯅ ꯀꯩꯗꯧꯔꯨꯅꯤ ꯊꯥꯗꯅꯕꯗꯣ ꯂꯩꯖꯛꯇꯦ
ꯊꯥꯗꯅꯕ ꯂꯩꯇꯕ ꯍꯥꯏꯁꯦ ꯏꯁꯥꯅ ꯄꯩꯁꯥ ꯈꯤꯇꯪ ꯍꯥꯟꯅ ꯇꯥꯜꯂꯒ ꯏꯁꯥꯅ ꯄꯩꯁꯥꯗꯨꯣ ꯇꯥꯜꯂ ꯇꯨꯡꯁꯤꯜꯂꯒ ꯍꯥꯏꯗꯤ ꯉꯥꯎꯊꯣꯛꯇꯕꯤ ꯆꯥꯊꯣꯛꯇꯕꯤꯗꯀꯣ
ꯑ
ꯊꯝꯃꯒ ꯁꯤ ꯑꯃ ꯇꯧꯒꯦꯅ ꯈꯟꯕꯗꯤ ꯌꯥꯗ꯭ꯔꯣ
ꯌꯥꯏ ꯌꯥꯏ ꯈꯜꯂꯤ ꯉꯝꯗꯕꯩ ꯋꯥ ꯈꯟꯝꯕꯗꯤ ꯈꯕꯣꯁꯤꯗ
ꯎ
ꯌꯥꯝꯃꯗꯤ ꯉꯝꯗꯕ
ꯑꯣ ꯑꯗꯨ ꯅꯣꯏ ꯊꯕꯛ ꯆꯠꯂꯤꯗꯣ ꯑꯗꯨ ꯑꯗꯨꯒꯤ ꯄꯩꯁꯥꯗꯤ ꯌꯥꯝ ꯐꯪꯗ꯭ꯔꯕ
ꯐꯪꯉꯦ ꯑꯗꯨꯝ ꯄꯩꯁꯥꯕꯨꯗꯤ ꯑꯗꯣ ꯀꯥ ꯍꯦꯟꯅ ꯐꯪꯕꯗꯨꯣ ꯑꯣꯏꯗꯦꯅ
ꯑꯗꯨꯗꯤ ꯅꯣꯡꯃꯒꯤ ꯁꯥꯔꯤꯔꯣ ꯅꯤꯅꯤꯒꯤ ꯁꯥꯔꯤꯔꯣ ꯍꯧꯖꯤꯛꯀꯥꯟꯁꯤꯕꯣ
ꯑ ꯀꯣꯏꯅꯤ ꯊꯕꯛꯁꯦ ꯈꯪꯗꯦꯅꯦ ꯃꯤꯒꯤ ꯑꯩꯈꯣꯏꯒꯤ ꯈꯪꯅ ꯆꯥꯟꯅꯕꯒꯤ ꯁꯨꯔꯒꯅ ꯅꯣꯡꯃꯒꯤ ꯑꯣꯏꯅꯁꯨ ꯗꯥꯏꯔꯦꯛ ꯄꯤꯕ ꯄꯤꯗꯦ ꯑꯗꯨꯝ ꯑꯩꯣꯏꯅ ꯁꯨꯝ ꯃꯌꯥꯝ ꯃꯌꯥꯝ ꯌꯦꯡꯊꯣꯛꯄꯅꯤ ꯌꯦꯟꯅꯕꯅꯤꯅ ꯑꯗꯨꯝ ꯑꯗꯨꯃꯥꯏꯅ ꯇꯧꯋꯤ ꯄꯊꯣꯛ ꯏꯟꯁꯤꯟ ꯇꯧꯔ ꯈ ꯈ ꯍꯦꯟꯅꯔꯒ ꯍꯩꯕ ꯀꯥꯡꯒꯜ ꯈꯛ ꯈ ꯍꯦꯜꯂꯒ ꯐꯪꯒꯦ ꯇ
ꯑꯗꯨꯅꯤ ꯑꯁ ꯍꯦꯡꯕꯗ ꯍꯧꯖꯤꯛꯇꯤ ꯃꯇꯝꯁꯤꯗ ꯄꯩꯁꯥ ꯊꯣꯛꯇꯗꯤ ꯍꯤꯡꯕꯁꯨ ꯌꯥꯗꯦꯗ
ꯌꯥꯗꯦ ꯑꯉꯥꯡ ꯑꯣꯏꯔꯤꯉꯩꯗꯗꯤ ꯏꯃꯥ ꯏꯄꯥꯗꯒꯤ ꯅꯤꯔꯒ ꯆꯥꯑꯝꯃꯦ ꯍꯧꯖꯤꯛꯇꯤ ꯆꯥꯎꯈꯠꯂꯛꯑꯕꯅꯤꯅ ꯁꯤꯖꯤꯟꯅꯕ ꯀꯅꯔꯛꯇꯦ
ꯎꯝ
ꯑꯉꯥꯡ ꯑꯣꯏꯔꯤꯉꯥꯏ ꯄꯨꯨꯟꯁꯤꯅꯦ ꯅꯨꯡꯉꯥꯏ ꯍꯥꯏꯖꯦ
ꯎꯝ
ꯂꯥꯏꯔꯤꯛ ꯇꯝꯃ ꯏꯆꯤ ꯅꯨꯡꯉꯥꯏꯅ ꯇꯝꯗꯦ
ꯃꯥꯅꯤ
ꯁꯦꯝꯕꯤꯔꯤꯉꯩꯗ ꯐꯖꯅ ꯁꯦꯝꯍꯧꯗ꯭ꯔꯕ